ꯍꯣꯏ
ꯑꯣ ꯀꯃꯥꯏ ꯀꯃꯥꯏ ꯂꯩꯔꯤꯒꯦ ꯅꯪꯕꯨ
ꯑꯩꯁꯦ ꯍꯧꯖꯤꯛꯁꯦ ꯅꯣꯡꯉꯥꯜꯂꯛꯇꯣꯔꯦꯅ ꯍꯧꯒꯠꯀꯦ ꯇꯧꯔꯤꯌꯦ ꯋꯥꯛꯀꯤꯡ ꯈꯔ ꯆꯦꯟꯒꯦꯅ ꯍꯛꯆꯥꯡꯁꯦ ꯈꯔ ꯅꯨꯡꯉꯥꯏꯇꯕꯁꯤꯗ
ꯍꯟꯗꯛꯇꯤ ꯆꯍꯤ ꯀꯌꯥ ꯁꯨꯆꯟꯈ꯭ꯔꯦ
ꯍꯟꯗꯛꯁꯦ ꯆꯍꯤꯁꯦ ꯀꯨꯟꯒ ꯀꯨꯟꯒ ꯅꯤꯊꯣꯏꯗꯒꯤ ꯅꯤꯄꯥꯟ ꯍꯥꯞꯆꯟꯕꯅꯤ ꯍꯥꯏꯗꯤ ꯀꯩ ꯍꯥꯏꯅꯤ ꯑꯩꯈꯣꯏꯒꯤ ꯀꯨꯟ ꯃꯥꯄꯟ ꯍꯥꯏꯇꯥꯔꯦꯀꯣ ꯀꯨꯟ ꯃꯥꯄꯟ ꯅꯠꯇꯦ ꯀꯨꯟꯊ꯭ꯔꯥ ꯍꯥꯏꯇꯥꯔꯦ
ꯀꯨꯟꯊ꯭ꯔꯥ ꯀꯨꯟꯊ꯭ꯔꯥ ꯑꯥ
ꯍꯣꯏ ꯍꯣꯏ ꯑꯩꯩꯁꯦ ꯆꯍꯤꯁꯨ ꯈꯔ ꯂꯤꯁꯜꯂꯛꯄꯅꯤꯅ ꯑꯩꯈꯣꯏꯒꯤ ꯑꯪꯀ ꯅꯨꯡꯀꯁꯤꯁꯨ ꯈꯔ ꯁꯣꯟꯖꯜꯂꯛꯑꯦ ꯍꯥꯏꯇꯥꯔꯦꯅꯦ
ꯃꯥꯅꯦ ꯃꯥꯅꯦ
ꯁꯣꯝꯗꯤ ꯀꯩꯗꯧꯔꯝꯃꯤꯅꯣ
ꯑꯩꯁꯨ ꯑꯗꯨꯝ ꯂꯩꯔꯤꯕ ꯍꯥꯏꯗꯨꯅꯤꯗ
ꯑꯣ ꯁꯣꯝꯗꯤ ꯑꯩꯈꯣꯏꯒꯤ ꯚꯥꯔꯠꯇ ꯂꯩꯕꯅꯤꯅ ꯑꯩꯈꯣꯏꯒꯤ ꯅꯨꯡꯗꯥꯡ ꯇꯥꯔꯝꯃꯅꯤꯅꯦ
ꯑ ꯇꯥꯔꯦ ꯇꯥꯔꯦ ꯇꯥꯔꯦ ꯅꯨꯡꯗꯥꯡ ꯇꯥꯔꯦ ꯑ ꯑꯁꯣꯝ ꯃꯅꯤꯄꯨꯔ ꯆꯤꯡ ꯉꯥꯟꯕꯤꯕ꯭ꯔꯥ ꯀꯃꯥꯏꯅ ꯇꯧꯋꯦ ꯑꯧ ꯍꯥꯏꯕꯤꯔꯛꯈ꯭ꯔꯦꯀꯣ ꯉꯁꯥꯏ ꯑꯌꯨꯛ
ꯍꯣꯏ ꯍꯣꯏ ꯍꯣꯏ ꯑꯩ ꯍꯧꯖꯤꯛꯁꯦ ꯑ ꯅꯣꯡꯉꯥꯜꯂꯛꯄꯒꯤ ꯋꯥꯀꯤꯡ ꯆꯦꯟꯒꯦꯅ ꯇꯧꯏ ꯁꯣꯝꯗꯁꯨ ꯍꯥꯏꯖꯈ꯭ꯔꯦ ꯑꯩꯈꯣꯏ ꯍꯧꯖꯤꯛꯁꯦ ꯑꯩꯈꯣꯏꯒꯤ ꯇꯨꯝꯃꯝꯗꯥꯏ ꯃꯇꯝ ꯑꯣꯏꯕꯤꯔꯕ꯭ꯔꯥ ꯅꯠꯇꯔꯒ ꯆꯥꯛ ꯏꯁꯤꯡꯗꯤ ꯎꯅꯗ꯭ꯔꯤꯕꯣ
ꯑ ꯇꯨꯝꯃꯝꯗꯥꯏ ꯑꯌꯦ ꯇꯨꯝꯕꯕꯨ ꯆꯪꯉꯛꯑꯦꯗ ꯍꯥꯏꯗꯤ ꯆꯥꯛ ꯏꯁꯤꯡꯁꯨ ꯎꯅꯔꯦ
ꯑꯣ ꯈꯣꯏꯒꯤ ꯁꯣꯝꯖꯦ ꯇꯨꯝꯃꯝꯗꯥꯏ ꯃꯇꯝꯗꯤ ꯑꯣꯏꯔꯕꯅꯤꯅ ꯍꯣꯔꯦꯟꯁꯦ ꯑꯩꯈꯣꯏꯒꯤ ꯒꯦꯝꯁꯦ ꯁꯅꯥꯗꯣꯏꯕꯤꯔꯤꯕ꯭ꯔꯥ ꯅꯠꯇ꯭ꯔꯒꯅ ꯑꯗꯨꯝ ꯇꯨꯝꯃꯗꯣꯏꯔꯥ ꯀꯔꯝꯃꯥꯏꯅ ꯇꯧꯕꯅꯣ
ꯑ ꯒꯦꯝꯁꯦ ꯑꯗꯨꯝ ꯍꯥꯏꯗꯤ ꯁꯥꯟꯅꯕ ꯌꯥꯏꯌꯦ ꯍꯥꯏꯗꯤ ꯅꯪꯅ ꯁꯪꯉ ꯇꯥꯔꯒꯗꯤ ꯑꯗꯨꯝ ꯁꯥꯟꯅꯁꯦ
ꯍꯣꯏ ꯍꯣꯏ ꯍꯌꯦꯡꯁꯦ ꯁꯣꯝꯁꯨ ꯊꯕꯛꯁꯨ ꯂꯩꯇꯦ ꯍꯥꯏꯕꯅꯤꯅ ꯍꯣꯔꯦꯟꯁꯦ ꯈꯤꯠ ꯈꯤꯠꯇꯪ ꯊꯦꯡꯅ ꯁꯥꯟꯅꯔꯁꯨ ꯌꯥꯕꯒꯤ ꯈꯨꯗꯣꯡꯆꯥꯕꯗꯨ ꯂꯩꯕꯤꯕ꯭ꯔꯣ
ꯑ ꯂꯩꯌꯦ ꯂꯩꯌꯦ ꯍꯥꯏꯗꯤ ꯑꯩꯁꯨ ꯍꯥꯏꯗꯤ ꯊꯕꯛ ꯂꯩꯇꯕꯅꯤꯅ
ꯎꯝ ꯍꯌꯦꯡꯁꯤ ꯑꯩꯈꯣꯏ ꯁꯣꯝꯅꯁꯨ ꯑꯩꯈꯣꯏꯒꯤ ꯁꯨꯇꯤꯅꯦꯅ ꯍꯥꯏꯕꯤꯔꯦꯀꯣ
ꯑꯥ ꯑꯥ
ꯁꯤ ꯁꯨꯇꯤ ꯑꯣꯏꯔꯤꯁꯦ ꯑꯩꯈꯣꯏꯒꯤ ꯍꯔꯥꯎ ꯀꯨꯝꯍꯩꯒꯨꯝꯕ ꯂꯩꯕ꯭ꯔꯥ ꯃꯈꯣꯏꯒꯤ ꯃꯈꯣꯏꯒꯤ ꯚꯥꯔꯠꯁꯤꯗ ꯅꯠꯇ꯭ꯔꯒꯅ ꯆꯨꯝꯅ ꯁꯨꯝ ꯁꯨꯇꯤ ꯊꯥꯕꯤꯔꯤꯕ꯭ꯔꯥ ꯀꯃꯥꯏꯅ ꯇꯧ
ꯑ ꯍꯣꯏ ꯍꯌꯦꯡꯁꯦ ꯑꯩꯈꯣꯏꯒꯤ ꯑ ꯑꯩꯈꯣꯏꯒꯤ ꯃꯨꯁꯂꯤꯝ ꯏꯆꯤꯟ ꯏꯅꯥꯎꯁꯤꯡꯒꯤ ꯍꯥꯏꯇꯥꯔꯦꯅꯦ
ꯍꯣꯏ ꯍꯣꯏ
ꯃꯍꯥꯔꯝ ꯑꯅ ꯑꯩꯈꯣꯏꯒꯤ ꯀꯨꯝꯍꯩ ꯑꯃ ꯂꯩꯌꯦ
ꯑꯣ ꯍꯥꯏꯔꯤꯕ ꯍꯧꯖꯤꯛꯀꯤ ꯑꯩꯈꯣꯏꯒꯤ ꯃꯨꯁꯂꯤꯝ ꯏꯆꯤꯟ ꯏꯅꯥꯎꯁꯤꯡꯒꯤ ꯀꯨꯝꯍꯩꯁꯦ ꯑꯩꯈꯣꯏ ꯁꯤ ꯏꯠꯁꯤꯒ ꯑꯩꯈꯣꯏ ꯀꯔꯤ ꯈꯦꯠꯅꯔꯤꯅꯣ ꯃꯁꯤꯅ ꯑꯩꯈꯣꯏꯒꯤ ꯀꯔꯤ ꯀꯔꯝ ꯀꯔꯝꯕ ꯃꯑꯣꯡꯗ ꯄꯥꯡ ꯊꯣꯛꯅꯔꯤꯕꯅꯣ ꯁꯣꯝꯁꯦ ꯈꯪꯕꯤꯔꯒꯗꯤ ꯍꯥꯏꯐꯦꯠ ꯊꯝꯕꯤꯔꯝꯃꯣ
ꯑꯗꯨꯃꯛꯀꯤꯗꯤ ꯍꯥꯏꯗꯤ ꯑꯩ ꯍꯧꯖꯤꯛ ꯐꯥꯎꯕꯗ ꯅꯣꯂꯦꯖꯇꯤ ꯂꯩꯖꯗ꯭ꯔꯦ ꯍꯥꯏꯇꯥꯔꯦ
ꯎꯝ
ꯑꯗꯨꯗꯨꯅ ꯑꯗꯨꯝ ꯃꯌꯥꯝ ꯁꯨꯇꯤ ꯊꯥꯅꯩ ꯑꯅ ꯑꯗꯨꯝ ꯑꯩꯁꯨ ꯁꯨꯇꯤ ꯊꯥꯔꯦꯅ ꯍꯥꯏꯅꯕꯅꯦ ꯑꯩꯗꯤ
ꯑꯣ ꯁꯣꯝꯁꯦ ꯑꯩꯈꯣꯏꯒꯤ ꯃꯨꯁꯂꯤꯝ ꯍꯣꯏꯒꯤ ꯏꯆꯤꯟ ꯏꯅꯥꯎ ꯑꯣꯏꯅ ꯄꯥꯡꯊꯣꯛ ꯏꯕ ꯑꯩꯈꯣꯏꯒꯤ ꯏꯗꯨꯜ ꯐꯤꯇꯔ ꯍꯥꯏꯗꯅ ꯑꯩꯈꯣꯏꯒꯤ ꯐꯖꯔꯕ ꯑꯩꯈꯣꯏꯒꯤ ꯑ ꯀꯨꯝꯍꯩ ꯑꯃ ꯂꯩꯔꯤꯗꯅꯀꯣ ꯁꯣꯝꯁꯦ ꯃꯁꯤꯗ ꯌꯥꯎꯕꯤꯕ꯭ꯔꯥ ꯅꯠꯇ꯭ꯔꯒꯅ ꯌꯥꯎꯔꯤꯁꯦ ꯑꯩꯈꯣꯏꯒꯤ ꯆꯥꯛ ꯆꯥꯕ ꯆꯠꯄꯗ ꯍꯥꯏꯗꯤ ꯑꯗꯨꯒꯤ ꯃꯔꯝ ꯑꯣꯏꯅ ꯑꯗꯨꯗꯨꯒꯤꯗꯃꯛꯇ ꯑꯣꯏꯅ ꯆꯠꯄꯤꯕ꯭ꯔꯥ ꯅꯠꯇ꯭ꯔꯒꯅ ꯁꯣꯝꯅ ꯁꯨꯝ ꯑꯩꯈꯣꯏ ꯄꯥꯡꯒꯜ ꯏꯆꯤꯟ ꯏꯅꯥꯎꯅꯤ ꯑꯩꯈꯣꯏ ꯏꯆꯤꯟ ꯏꯅꯥꯎ ꯃꯁꯦꯟ ꯄꯨꯟꯁꯤꯟꯕ ꯐꯩꯌꯦꯅ ꯆꯠꯄꯤꯔꯤꯕ ꯁꯣꯝꯒꯤ ꯄꯨꯛꯅꯤꯡꯗ ꯂꯩꯔꯤꯁꯦ ꯀꯔꯝꯕ ꯃꯑꯣꯡꯗ ꯈꯜꯂꯒ ꯆꯠꯄꯤꯕꯅꯣ
ꯎꯝ ꯍꯥꯏꯗꯤ ꯂꯣꯏꯅ ꯌꯥꯎꯔꯦ ꯍꯥꯏꯇꯥꯔꯦ
ꯑꯣ
ꯑꯥ ꯑꯩꯈꯣꯏꯒꯤ ꯄꯨꯟꯖꯤꯟꯕꯒꯤ ꯋꯥꯈꯜꯂꯣꯟꯁꯦ ꯁꯤꯁꯦ ꯑꯥ ꯍꯥꯏꯗꯤ ꯉꯁꯥꯏꯒꯤ ꯏꯗꯨꯜ ꯐꯤꯇꯔꯒꯤ ꯃꯇꯝꯁꯤꯗ ꯑꯩꯈꯣꯏꯅ ꯑꯥ
ꯎꯝ
ꯑ ꯃꯈꯣꯏꯅ ꯑꯩꯈꯣꯏꯗ ꯏꯟꯚꯥꯏꯠ ꯇꯧꯕꯤꯔꯛꯄꯁꯦ ꯑꯩꯈꯣꯏ ꯈꯣꯏꯗꯤ ꯑꯩꯈꯣꯏꯒꯤꯁꯨ ꯌꯥꯝꯅ ꯍꯥꯏꯗꯤ ꯆꯥꯎꯊꯣꯛ ꯍꯥꯏꯗꯤ ꯆꯥꯎꯊꯣꯛꯆꯅꯤꯡꯉꯥꯏ ꯍꯥꯏꯇꯥꯔꯦꯅꯦ ꯑꯩꯒꯤ ꯁꯨꯃꯥꯏꯅ ꯄꯥꯡꯒꯜ ꯏꯆꯤꯟ ꯏꯅꯥꯎꯗ ꯑꯩꯈꯣꯏꯒꯤ ꯑꯩꯗꯤ ꯈꯪ ꯍꯥꯏꯗꯤ ꯈꯪꯅꯕ ꯂꯩꯒ ꯍꯥꯏꯕꯁꯦ ꯑꯩꯈꯣꯏꯁꯨ ꯌꯥꯝ ꯆꯥꯎꯊꯣꯛꯆꯕ ꯃꯑꯣꯡꯗ ꯍꯥꯏꯇꯥꯔꯦꯅꯦ ꯑꯃꯁꯨꯡ ꯑꯩꯈꯣꯏꯒꯤ ꯍꯧꯖꯤꯛꯀꯥꯟꯗꯤ ꯍꯥꯏꯗꯤ ꯄꯨꯟꯁꯟꯅꯕꯁꯦ ꯌꯥꯝ ꯋꯥꯠꯂꯤꯗꯅ꯫
ꯋꯥꯠꯂꯦ ꯋꯥꯠꯂꯦ
ꯑꯗꯨꯗꯨꯅ ꯑꯗꯨꯒꯤ ꯀꯥꯟꯅꯕꯁꯦ ꯂꯧꯍꯧꯕ ꯑꯗꯨꯗꯨꯒ ꯑ ꯆꯩꯔꯛꯁꯤꯗ ꯑꯈꯣꯏꯒꯤ ꯑꯍꯥꯎ ꯑꯍꯥꯎꯕ ꯊꯣꯡꯉꯤꯗꯅ ꯑꯍꯥꯎ ꯑꯍꯥꯎꯕꯁꯦ ꯆꯥꯕ ꯆꯠꯄꯁꯦ ꯍꯥꯏꯗꯤ ꯑꯗꯨꯝ ꯅꯨꯡꯉꯥꯏꯕ ꯊꯕꯛꯅꯤꯗꯅ ꯑꯍꯥꯎꯕ ꯆꯥꯕ
ꯃꯥꯅꯦ ꯃꯥꯅꯦ ꯑꯍꯥꯎꯕ ꯆꯥꯅꯤꯡꯗꯕ ꯀꯅꯥ ꯂꯩ ꯅꯠꯇ꯭ꯔꯥ
ꯑꯥ ꯑꯥ ꯃꯥꯅꯦ ꯑꯗꯨ
ꯑꯗꯨꯒ ꯑꯈꯣꯏ ꯁꯣꯝꯁꯤꯅ ꯑꯈꯣꯏ ꯑꯈꯣꯏꯒꯤ ꯏꯗꯨꯜ ꯐꯤꯇꯔꯁꯤ ꯆꯠꯄꯤꯔꯤꯗꯅꯀꯣ ꯑꯈꯣꯏꯒꯤ ꯏꯗꯨꯜ ꯐꯤ ꯍꯤꯇꯔꯁꯦ ꯑꯈꯣꯏꯒꯤ ꯅꯨꯡꯁꯤꯅꯕꯒꯤ ꯃꯑꯣꯡꯗ ꯑꯈꯣꯏꯒꯤ ꯅꯨꯡꯁꯤꯅꯕꯩ ꯋꯥꯈꯜꯂꯣꯟꯗ ꯑꯃꯁꯨꯡ ꯆꯥꯕꯒꯤ ꯋꯥꯈꯜꯂꯣꯟ ꯆꯠ ꯄꯤꯔꯤꯕꯀꯣ ꯁꯣꯝꯅ ꯑꯗꯨꯒ ꯁꯣꯝ ꯒꯤ ꯀꯩ ꯍꯥꯏꯇꯥꯔꯦ ꯑꯈꯣꯏꯒꯤ ꯆꯩꯔꯥꯎꯕ ꯅꯨꯃꯤꯠꯄꯨ ꯑꯣꯏꯔꯣ ꯍꯥꯏꯇꯥꯔꯦꯅꯦꯀꯣ ꯁꯣꯝꯅ ꯑꯈꯣꯏꯒꯤ ꯄꯥꯉꯜ ꯏꯆꯤꯟ ꯏꯅꯥꯎ ꯒꯤ ꯀꯧꯕꯒꯤ ꯋꯥꯈꯜꯂꯣꯟꯗꯤ ꯂꯩꯕꯤꯕ꯭ꯔꯥ ꯅꯠꯇ꯭ꯔꯒꯅ ꯑꯗꯨꯒꯨꯝꯕ ꯁꯣꯝꯒꯤ ꯏꯃꯨꯡꯗ ꯑꯍꯥꯎꯕ ꯊꯣꯡꯉꯒꯅ ꯁꯣꯝ ꯏꯊꯟ ꯆꯥꯅꯤꯡꯕꯒꯤ ꯋꯥꯈꯜꯂꯣꯟ ꯂꯩꯕꯤꯕ꯭ꯔꯥ ꯀꯔꯝꯍꯥꯏꯅ ꯇꯧꯏ꯫
ꯑ ꯑꯗꯨꯝ ꯍꯥꯏꯗꯤ ꯃ ꯑ ꯑꯈꯣꯏꯒꯤ ꯆꯩꯔꯥꯎꯕꯒꯨꯝꯕ ꯂꯥꯛ ꯄ ꯀꯥꯟꯁꯤꯗꯁꯨ ꯑꯈꯣꯏꯒꯤ ꯑꯗꯨꯝ ꯑ ꯑꯈꯣꯏꯒꯤ ꯑꯩꯩꯒ ꯂꯨꯅ ꯇꯤꯟꯅꯖꯕ ꯍꯥꯏꯇꯥꯔꯦꯅꯦ ꯂꯨ ꯂꯨꯅ ꯇꯤꯟꯅꯖꯕ ꯑꯩꯒꯤ ꯄꯥꯡꯉꯟ ꯏꯆꯤꯟ ꯏꯅꯥꯎꯁꯤꯡꯒꯤꯁꯦ ꯑꯗꯨꯝ ꯏꯝꯚ ꯍꯥꯏꯗꯤ ꯑꯗꯨꯝ ꯑꯈꯣꯏꯒꯤ ꯂꯥꯛꯄꯤꯌꯣꯅ ꯍꯥꯏꯗꯤ ꯃꯣꯏꯗ ꯍꯪꯖꯩ ꯍꯥꯏꯇꯔꯦ꯫
ꯑꯣ꯫
ꯑꯗꯨꯗꯨꯅ ꯃꯣꯏ ꯂꯥꯛꯑꯒ ꯑꯗꯨꯝ ꯍꯥꯏꯗꯤ ꯑꯈꯣꯏꯒꯤ ꯍꯔꯥꯎ ꯀꯨꯝꯍꯩꯁꯦ ꯑꯗꯨꯝ ꯄꯥꯡꯊꯣꯛꯃꯤꯟꯅꯕ ꯑꯗꯨꯗꯨꯅꯁꯨ ꯃꯔꯝ ꯑꯣꯏꯔ ꯒ ꯃꯣꯏꯒꯤ ꯂꯥꯛꯄ ꯀꯥꯟꯗꯁꯨ ꯑꯈꯣꯏꯗ ꯑꯗꯨꯝ ꯂꯥꯛꯑꯣꯅ ꯍꯥꯏꯔꯛꯑꯦꯕ꯫
ꯍꯣꯏ ꯍꯣꯏ ꯍꯥꯏꯗꯤ ꯏꯈꯨꯠ ꯂꯥꯟꯊꯣꯛꯑꯒ ꯃꯤꯈꯨꯠ ꯂꯥꯟꯊꯣꯛꯏ ꯍꯥꯏꯕ ꯋꯥꯍꯟꯊꯣꯛ ꯑꯃꯁꯨ ꯂꯩꯅꯩꯗꯅꯀꯣ꯫
ꯑꯥ ꯑꯥ ꯑꯥ꯫
ꯑꯗꯣ ꯐꯔꯦ ꯁꯣꯝꯅ ꯑꯈꯣꯏꯒꯤ ꯏꯠ ꯆꯠꯄ ꯀꯥꯟꯁꯦ
ꯑꯥ ꯑꯥ꯫
ꯗ ꯑꯈꯣꯏꯒꯤ ꯄꯥꯉꯟ ꯏꯆꯤꯟ ꯏꯅꯥꯎꯒꯤ ꯈꯨꯗꯣꯟ ꯄꯣꯠꯀꯨꯝꯕ ꯑꯃ ꯄꯨꯕꯤꯕ꯭ꯔꯥ ꯅꯠꯇ꯭ꯔꯒ ꯏꯁꯥ ꯉꯥꯛꯇ ꯆꯠꯄꯤꯕ꯭ꯔꯥ꯫
ꯄꯨꯨꯖꯩꯌꯦ ꯄꯨꯖꯩꯌꯦ꯫
ꯑꯣ ꯍꯥꯏꯗꯤ ꯀꯩ ꯀꯩꯒꯨꯝꯕ ꯄꯨꯕꯤꯒꯦ ꯁꯣꯝꯅ꯫
ꯑ ꯑꯩꯅ ꯑꯗꯨꯝ ꯍꯥꯏꯗꯤ ꯑꯗꯨꯝ ꯍꯧꯖꯤꯛꯐꯥꯎꯗ ꯍꯥꯏꯗꯤ ꯃꯔꯛ ꯃꯔꯛ ꯇ ꯑꯩꯅ ꯄꯨꯔ ꯆꯠꯆꯕꯁꯦ ꯑꯈꯣꯏꯒꯤ ꯍꯥꯃꯦꯡꯁꯦ꯫
ꯍꯣꯏ ꯍꯣꯏ꯫
ꯍꯥꯃꯦꯡ ꯃꯆꯥꯖꯦ ꯑꯈꯣꯏꯅ ꯇꯣꯈꯥꯏꯅ ꯂꯩꯔꯒ ꯑꯩ ꯑ ꯃꯌꯥꯝ ꯂꯣꯏ ꯍꯥꯏꯇꯥꯔꯦꯅꯦ꯫
ꯍꯣꯏ ꯍꯣꯏ꯫
ꯍꯥꯃꯦꯡꯁꯦ ꯂꯣꯏꯔꯒ ꯑꯈꯣꯏꯒꯤ ꯑ ꯁꯨꯃꯥꯏꯅ ꯑꯈꯣꯏꯒꯤ ꯐꯦꯁꯇꯤꯚꯦꯜ ꯂꯥꯛꯄꯁꯤꯗ ꯑꯈꯣꯏꯒꯤ ꯃꯤꯅꯨꯡꯁꯤ ꯍꯥꯏꯗꯤ ꯑꯩꯒꯤ ꯑꯩꯒꯤ ꯁꯥꯏꯠꯇꯒꯤ ꯍꯥꯏꯇꯔꯦꯅꯦ꯫
ꯑꯥ꯫
ꯑ ꯍꯥꯏꯗꯤ ꯑꯩꯒꯤ ꯏꯃꯥꯟꯅꯕꯗ ꯂꯨꯅ ꯈꯟꯖꯔꯤꯅ ꯎꯠꯄꯖꯦ ꯑꯈꯣꯏꯒꯤ ꯖꯤꯕ ꯄꯥꯟꯕ ꯑꯃ ꯄꯤꯕꯁꯦ꯫
ꯍꯣꯏ ꯍꯣꯏ꯫
ꯁꯤꯒꯤ ꯋꯥꯈꯜꯂꯣꯟꯗ ꯑꯩꯅ ꯑꯗꯨꯃꯥꯏꯅ ꯇꯧꯔꯒ ꯑꯗꯨꯝ ꯍꯥꯃꯦꯡ ꯃꯆꯥ ꯑꯃꯃꯝꯁꯦ ꯑꯩꯅ ꯑꯗꯨꯝ ꯑ ꯍꯥꯏꯗꯤ ꯄꯨꯔꯒ ꯆꯠꯆꯩ ꯍꯥꯏꯇꯔꯦ꯫
ꯑꯣ ꯑꯗꯨꯗꯤ ꯁꯣꯝꯅ ꯑꯈꯣꯏꯒꯤ ꯏꯠ ꯅꯨꯃꯤꯠ ꯈꯨꯗꯤꯡꯒꯤ ꯑꯩꯈꯣꯏꯒꯤ ꯍꯥꯃꯦꯡꯁꯦ ꯑꯩꯈꯣꯏꯒꯤ ꯄꯤꯕꯤ ꯍꯥꯏꯗꯅꯀꯣ꯫
ꯑꯥ ꯑꯥ꯫
ꯑꯗꯣ ꯃꯊꯪꯒꯤ ꯏꯠ ꯂꯥꯛꯄ ꯀꯥꯟꯗ ꯁꯣꯝꯅ ꯄꯤꯔꯝꯕ ꯍꯥꯃꯦꯡꯁꯤ ꯂꯩꯔꯝꯗꯕ꯭ꯔꯥ ꯅꯠꯇ꯭ꯔꯒꯅ ꯑꯗꯨꯝ ꯆꯥꯎꯔꯒ ꯂꯩꯔꯝꯕ꯭ꯔꯥ ꯀꯃꯥꯏꯅ ꯇꯧꯏ꯫
ꯑ ꯉꯁꯤꯕꯥꯎꯗ ꯑꯩꯅ ꯊꯦꯡꯅꯔꯛꯄꯗ ꯍꯥꯏꯗꯤ ꯄꯥꯛꯅ ꯍꯥꯏꯗꯤ ꯑꯗꯨꯝꯃ ꯑꯩꯅ ꯌꯦꯡꯖꯜꯂꯨꯗꯕꯒꯤꯔꯥ ꯅꯠꯇ꯭ꯔꯒꯅ ꯑ ꯑꯩꯅ ꯁꯣꯏꯔꯤꯔꯗꯤ ꯈꯪꯗ꯭ꯔꯦꯀꯣ ꯉꯁꯤꯕꯥꯎꯇ ꯑꯩꯅ ꯊꯦꯡꯗꯤ ꯊꯦꯡꯅꯔꯛꯇ‌ꯔꯤ ꯍꯥꯏꯇꯥꯔꯦ
ꯑꯣ ꯍꯥꯏꯗꯤ ꯁꯣꯝꯅ ꯄꯤꯒꯤꯕ ꯍꯥꯃꯦꯡꯁꯦ ꯑꯩꯈꯣꯏ ꯄꯤꯛꯅ ꯄꯤꯒꯔꯁꯨ ꯑꯩꯈꯣꯏꯒꯤ ꯆꯥꯎꯅ ꯂꯩꯔꯝꯒꯗꯧꯕ ꯄꯣꯠꯁꯤ ꯑ ꯁꯣꯝꯅ ꯆꯠꯄ ꯀꯥꯟꯗ ꯎꯗꯦꯕ ꯅꯠꯇ꯭ꯔꯥ
ꯑꯥ ꯎ ꯎ ꯎꯖꯗ° ꯎꯖꯗ°
ꯑꯣ ꯍꯣꯢ ꯍꯣꯢ ꯑꯗꯨꯗꯤ ꯑ ꯁ꯭ꯋꯥꯏꯗ ꯑꯩꯅ ꯋꯥꯍꯪ ꯑꯃ ꯍꯪꯖꯅꯤꯡꯉꯤꯁꯤꯅꯀꯣ ꯑꯩꯈꯣꯏꯒꯤ ꯁꯣꯝꯅ ꯈꯣꯏꯒꯤ ꯃꯨꯁꯂꯤꯝ ꯏꯆꯤꯜ ꯏꯅꯥꯎꯒꯩꯗ ꯍꯥꯃꯦꯡꯗꯤ ꯄꯤꯕꯤꯔꯤꯕꯀꯣ
ꯑꯥ ꯑ
ꯑꯗꯨꯒ ꯁꯣꯝꯒꯤ ꯌꯨꯝꯒꯤ ꯍꯥꯏꯇꯥꯔꯦꯅꯦꯀꯣ ꯁꯣꯝꯒꯤ ꯌꯨꯝꯒꯤ ꯂꯨꯍꯣꯡ ꯈꯣꯡꯗꯣꯡꯕ ꯃ ꯥꯇꯝꯗ ꯑꯩꯈꯣꯏ ꯃꯔꯨꯞ ꯃꯄꯥꯡ ꯃꯌꯥꯝ ꯂꯥꯛꯑꯒ ꯁꯣꯝꯒꯤ ꯏꯃꯨꯡꯗ ꯄꯣꯇꯤ ꯍꯥꯏꯒꯤꯕ ꯔꯪ ꯍꯥꯏꯒꯤꯕꯗꯨ ꯅꯤꯡꯁꯤꯡꯕꯤꯔꯤꯕꯣ
ꯑꯥ ꯑꯥ ꯅꯤꯡꯖꯪꯖꯔꯤ ꯅꯤꯡꯁꯤꯡꯖꯔꯤ
ꯀꯥꯟꯗꯁꯨ ꯑ ꯁꯣꯝꯒꯤ ꯑꯩꯈꯣꯏꯒꯤ ꯃꯥꯡ ꯍꯦꯛ ꯃꯇꯣꯟꯗ ꯑꯩꯈꯣꯏꯒꯤ ꯉꯥꯅꯨ ꯈꯔ ꯂꯣꯏꯕꯖꯨ ꯎꯖꯒꯤꯑꯕꯀꯣ ꯑꯗꯨ ꯑ ꯃꯇꯝꯗꯨꯗ ꯑꯩꯈꯣꯏꯒꯤ ꯃꯔꯨꯞ ꯃꯄꯥꯡꯁꯤꯡꯅ ꯉꯥꯅꯨꯖꯤ ꯆꯥꯖꯤ ꯍꯥꯏꯕ ꯀꯥꯟꯗ ꯁꯣꯝꯅ ꯍꯥꯏꯗꯤ ꯑ ꯇꯥꯕꯤꯗꯕꯈꯩ ꯑꯩꯈꯣꯏꯒꯤ ꯕꯣꯏꯂꯔ ꯑꯣꯏꯅ ꯊꯣꯡꯕꯤꯔꯤꯁꯤ ꯃꯔꯝꯁꯤ ꯀꯔꯤꯒꯤꯅꯣ
ꯑꯑ ꯉꯥꯅꯨꯁꯦ ꯑꯩꯈꯣꯏꯒꯤ ꯃꯇꯝꯗꯨꯗ ꯑꯩꯈꯣꯏꯒꯤ ꯉꯥꯅꯨꯖꯤ ꯈꯔ ꯄꯤꯛꯄ ꯍꯥꯏꯇꯥꯔꯦꯅꯦ
ꯑꯣ
ꯑꯗꯨꯒ ꯕꯣꯏꯂꯔꯖꯤꯗꯤ ꯍꯥꯏꯗꯤ ꯑꯗꯨꯝ ꯆꯥꯎ ꯑ ꯍꯥꯏꯗꯤ ꯑꯆꯧꯕꯗꯨꯗꯤ ꯑꯩꯈꯣꯏꯒꯤ ꯑꯗꯨꯝ ꯌꯦꯟ ꯀꯛꯐꯝ ꯑꯃꯗꯒꯤ ꯑꯩꯈꯣꯏꯅ ꯂꯩꯕ ꯆꯠꯄ ꯃꯇꯝꯗ ꯐꯪꯉꯤꯗꯅ ꯍꯥꯏꯗꯤ ꯕꯣꯗꯔ ꯑꯆꯧꯕꯖꯤꯗ ꯑꯗꯨꯒꯤ ꯋꯥꯈꯜꯂꯣꯟꯖꯤꯗꯒꯤ ꯑꯩꯖꯦ ꯍꯥꯏꯗꯤ ꯉꯁꯥꯏꯒꯤ ꯉꯥꯅꯨ ꯃꯆꯥꯖꯤꯡꯖꯤꯗꯤ ꯆꯥꯖꯦ ꯍꯥꯏꯕ ꯃꯇꯝꯗ ꯍꯥꯏꯗꯤ ꯌꯥꯝ ꯄꯤꯛꯈ꯭ꯔꯦꯕ ꯍꯥꯏꯗꯤ ꯄꯤꯛꯇ꯭ꯔꯨ ꯄꯤꯇꯨ ꯄꯤꯛꯑ ꯂꯩ
ꯑꯅꯤ ꯑꯍꯨꯝꯃꯨꯛꯇꯪ ꯇꯥꯗ ꯉꯥꯏꯔꯤꯕ ꯅꯠꯇ꯭ꯔꯥ ꯍꯣꯏ ꯍꯣꯏ
ꯑꯗꯨꯗꯨꯅ ꯀꯦꯖꯤ ꯑꯅꯤ ꯑꯍꯨꯝꯗꯪ ꯇꯥꯕꯗ ꯉꯥꯏꯔꯤꯕꯅꯤꯅ ꯍꯌꯦꯡ ꯀꯦꯖꯤ ꯇꯔꯥ ꯀꯨꯟ ꯂꯨꯃꯛ ꯀꯗꯣꯔꯤꯕꯅꯤꯅ ꯇꯔꯥ ꯀꯨꯟ ꯑꯥ ꯑꯥ ꯇꯔꯥ ꯑꯑ ꯇꯔꯥ ꯀꯨꯟꯖꯦ ꯁꯨꯔꯛꯑꯀꯥꯟꯗ ꯑꯣꯏꯅ ꯆꯥꯖꯦꯅ ꯑꯗꯨꯒꯤ ꯋꯥꯈꯜꯂꯣꯟꯖꯤꯗ ꯍꯥꯏꯗꯤ ꯑꯑ ꯍꯌꯦꯡ ꯑꯁꯣꯝꯗ ꯉꯥꯅꯨ ꯀꯦꯖꯤ ꯑꯅꯤ ꯇꯥꯕꯗꯣ ꯑꯩꯈꯣꯏꯅ ꯑ ꯃꯤꯗꯣ ꯌꯥꯝꯕꯅꯤꯅ ꯑꯥꯏ ꯗꯤ ꯃꯤ ꯇꯔꯥ ꯀꯨꯟ ꯍꯦꯛꯇ ꯁꯨꯔꯤꯕꯅꯤꯅ ꯑꯩꯈꯣꯏꯅ ꯑ ꯑꯃꯈꯛꯇꯪ ꯊꯣꯡꯕꯅꯁꯨ ꯌꯥꯔꯣꯏ ꯑꯗꯨꯗꯨꯅ ꯃꯔꯤ ꯃꯉꯥ ꯊꯣꯡꯉꯛꯇꯕꯗꯤ ꯌꯥꯔꯣꯏ ꯑꯗꯨꯗꯨꯅ ꯕꯣꯏꯂꯔ ꯕꯣꯏꯂꯔꯗꯗꯤ ꯁꯣꯝꯗ ꯀꯦꯖꯤ ꯀꯨꯟꯊ꯭ꯔꯥ ꯇꯥꯕ ꯕꯣꯏꯂꯔ ꯂꯩꯕꯅꯤꯅ
ꯎꯝ
ꯕꯣꯏꯂꯔꯖ‍‍‌ꯦ ꯑꯗꯨꯝ ꯀꯨꯟꯊ꯭ꯔꯥ ꯇꯥꯕ ꯕꯣꯏꯂꯔ ꯑꯃ ꯂꯩꯔꯒ ꯍꯥꯏꯗꯤ ꯑꯗꯨꯝ ꯆꯥꯒꯤꯕꯗꯨꯅ ꯐꯕ꯭ꯔꯥꯅ ꯈꯜꯂꯒ ꯑꯗꯨꯃꯥꯏꯅ ꯇꯧꯒꯤꯕꯅꯤ ꯑꯗꯣ ꯆꯥꯎꯔꯛꯑꯦ ꯍꯧꯖꯤꯛ ꯀꯦꯖꯤ ꯀꯦ ꯀꯦꯖꯤ ꯇꯔ꯭ꯥꯏꯝꯄꯥꯟ ꯂꯨꯝꯕ ꯌꯥꯎꯔꯦ ꯑꯗꯨꯗꯨꯅ ꯍꯌꯦꯡ ꯀꯦꯖꯤ ꯀꯨꯟ ꯂꯨꯝꯃꯀꯥꯟꯗ ꯆꯥꯔꯁꯦ
ꯍꯣꯏ ꯍꯣꯏ ꯌꯥꯝꯅ ꯅꯨꯡꯁꯤꯕ ꯋꯥꯈꯜꯂꯣꯟꯅꯤ ꯑꯗꯣ ꯁꯣꯝꯅꯀꯣ ꯁꯣꯝꯅ ꯑꯩꯈꯣꯏꯒꯤ ꯏꯃꯥꯟꯅꯕ ꯑꯃꯍꯦꯛꯇꯒꯤ ꯌꯨꯝꯗꯀꯣ ꯈꯣꯏꯒꯤ ꯃꯇꯦꯡ ꯄꯥꯡꯕ ꯆꯠꯂꯁꯤꯅꯦ ꯂꯨꯍꯣꯡ ꯈꯣꯡꯗꯣꯡꯕꯒꯤꯕꯨ ꯑꯣꯏꯔꯣ ꯅꯠꯇ꯭ꯔꯒꯅ ꯑꯦꯅꯤ ꯗꯦꯕ ꯀꯔꯃ ꯑꯃꯒꯤ ꯑꯣꯏꯔꯣ ꯀꯣ ꯁꯣꯝ ꯑꯩꯈꯣꯏꯒꯤ ꯆꯥꯒꯗꯧꯔꯤꯕ ꯍꯦꯟꯖꯥꯡꯁꯦ ꯀꯔꯤ ꯋꯥꯈꯜꯂꯣꯟꯗ ꯀꯔꯤ ꯆꯥꯅꯤꯡꯕ ꯐꯥꯎꯏ ꯅꯠꯇ꯭ꯔꯒꯅ ꯀꯔꯤ ꯆꯥꯁꯤ ꯒꯦ ꯍꯥꯏꯅꯤꯡꯕ ꯐꯥꯎꯋꯤ
ꯑꯗꯨꯗꯤ ꯍꯥꯏꯗꯤ ꯑꯩꯈꯣꯏꯒꯤ ꯑꯩꯅꯗꯤ ꯍꯥꯏꯕ ꯉꯝꯗ꯭ꯔꯦ ꯍꯥꯏꯇꯥꯔꯦꯅꯦ
ꯑꯣ ꯍꯥꯏꯕꯗꯤ ꯁꯣꯝꯒꯤ ꯋꯥꯈꯜꯂꯣꯟꯗ ꯆꯥꯅꯤꯡꯕꯒꯨꯝꯕ ꯑꯗꯨꯒꯨꯝꯕꯗ ꯍꯥꯏꯗꯣꯛꯄꯒꯤ ꯄꯥꯡꯒꯜ ꯂꯩꯇꯦ ꯍꯥꯏꯗꯣꯔꯤꯕ꯭ꯔꯥ ꯅꯠꯇ꯭ꯔꯒꯅ ꯀꯔꯤ ꯃꯔꯝꯒꯤ ꯑꯣꯏꯗꯣꯔꯤꯅꯣ
ꯍꯥꯏꯗꯤ ꯑꯈꯣꯏꯒꯤ ꯑꯇꯤꯊꯤ ꯑꯣꯏꯅ ꯆꯠꯄꯅꯤꯅ
ꯍꯣꯏ ꯍꯣꯏ
ꯑꯗꯨꯗꯨꯅ ꯑꯩꯈꯣꯏꯒꯤ ꯌꯨꯝꯕꯨꯗꯨꯅ ꯍꯥꯏꯗꯤ ꯆꯥꯖꯦ ꯍꯥꯏꯕꯗꯣ ꯑꯗꯨꯝ ꯆꯥꯕ ꯇꯥꯕꯅꯤ ꯍꯥꯏꯗꯤ ꯑꯩ ꯍꯥꯏꯗꯤ ꯑꯗꯨꯗ ꯑꯈꯣꯏꯅ ꯁꯤ ꯆꯥꯖꯤ ꯁꯤ ꯆꯥꯖꯤ ꯍꯥꯏꯕꯗꯨꯗꯤ ꯐꯖꯗꯕ꯭ꯔꯥ
ꯑꯗꯨꯗꯤ ꯑꯩꯅ ꯍꯥꯏꯗꯤ ꯚꯥꯔꯠꯇ ꯊꯨꯡꯉꯕ ꯃꯇꯨꯡꯗꯀꯣ ꯑꯩꯁꯦ ꯑꯣꯒꯁꯀꯤ ꯍꯧꯔꯛꯄ ꯍꯞꯇꯥꯁꯦ
ꯑꯥ ꯑꯥ
ꯁꯤꯗ ꯊꯣꯛꯂꯛꯑꯅꯤꯕ ꯑꯁꯤ ꯊꯣꯛꯂꯛꯑꯒ ꯑꯩꯈꯣꯏ ꯈꯨꯟꯗ ꯑꯝꯇꯪ ꯐꯝꯃꯤꯟꯅꯕꯗꯤ ꯀꯔꯤ ꯀꯥꯏ ꯁꯣꯝꯗ ꯊꯕꯛ ꯆꯤꯟꯕꯤꯒꯗꯧꯔꯤꯕ꯭ꯔꯥ ꯅꯠꯇ꯭ꯔꯒꯅ ꯀꯔꯝꯥꯏꯅ ꯇꯧꯕꯅꯣ
ꯑ ꯀꯥꯏꯗꯤ ꯀꯥꯏꯗꯤꯌꯦ ꯐꯝꯖꯦ ꯐꯝꯖꯦ
ꯍꯣꯏ ꯍꯣꯏ ꯃꯌꯥꯝ ꯑꯩꯈꯣꯏ ꯐꯝꯃꯤꯟꯅꯗꯕꯁꯨ ꯀꯨꯏꯔꯦ ꯈꯨꯟꯗ ꯅꯠꯇ꯭ꯔꯥ ꯐꯖꯅꯞ ꯈꯨꯟꯗ ꯑꯝꯇꯪ ꯐꯖꯅ ꯐꯝꯃꯤꯟꯅꯔꯒ ꯑꯩꯈꯣꯏꯒꯤ ꯀꯔꯤ ꯀꯔꯤ ꯇꯧꯕ ꯌꯥꯕꯒꯦ ꯀꯔꯤ ꯀꯔꯤ ꯑꯩꯈꯣꯏꯒꯤ ꯃꯅꯤ ꯄꯨꯔꯗ ꯀꯔꯤ ꯀꯔꯤ ꯆꯥꯎꯈꯠ ꯊꯧꯔꯥꯡ ꯄꯥꯏꯈꯠꯄ ꯌꯥꯕꯒꯦ ꯍꯥꯏꯗꯣ ꯑꯝꯇ ꯈꯟꯗꯃꯤꯟꯅꯁꯤꯅꯦ
ꯃꯥꯅꯦ ꯃꯥꯅꯦ ꯍꯥꯏꯗꯤ ꯍꯥꯏꯗꯤ ꯃꯅꯤꯄꯨꯔꯖꯦ ꯍꯥꯏꯗꯤ ꯍꯧꯖꯤꯛ ꯆꯥꯎꯈꯠꯄꯒꯤ ꯂꯝꯖꯦꯟꯁꯤꯗ ꯌꯥꯝꯅ ꯁꯣꯊꯒ꯭ꯔꯦ ꯍꯥꯏꯇꯥꯔꯦ ꯂꯥꯟꯕꯨ ꯇꯧꯁꯟꯕꯋꯣꯛ ꯑꯗꯒꯤ ꯑ ꯏꯀꯣꯅꯣꯃꯤꯛ ꯀ꯭ꯔꯥꯏꯁꯤꯁꯄꯨ ꯑꯣꯏꯒꯦꯔꯥ ꯍꯥꯏꯗꯤ ꯌꯥꯝꯅ ꯁꯣꯊꯒ꯭ꯔꯦ ꯍꯥꯏꯇꯥꯔꯦꯅꯦ ꯑꯗꯨꯗꯨꯅ ꯍꯥꯏꯗꯤ ꯃꯌꯥꯝꯒꯤ ꯋꯥꯈꯜꯂꯣꯟ ꯄꯨꯟꯖꯜꯂꯒ ꯑꯐꯕ ꯋꯥꯈꯜꯂꯣꯟ ꯑꯃ ꯄꯨꯊꯣꯛꯑꯒ ꯑꯈꯣꯏꯒꯤ ꯍꯧꯒꯠꯂꯛꯏꯕ ꯅꯍꯥꯁꯤꯡꯁꯤꯗ ꯈꯣꯏꯒꯤ ꯄꯩꯁꯥ ꯇꯥꯟꯅꯤꯡꯕꯒꯤ ꯏꯊꯤꯜ ꯑꯃ ꯄꯣꯛꯍꯟꯅꯕ ꯍꯥꯏꯇꯥꯔꯦꯅꯦ ꯑꯗꯨꯒꯤ ꯋꯥ ꯈꯜꯂꯣꯟ ꯑꯃ ꯑꯩꯖꯨ ꯀꯟꯅ ꯈꯜꯂꯤꯌꯦ
ꯌꯥꯝꯅ ꯐꯕ ꯌꯥꯝꯅ ꯅꯨꯡꯁꯤꯕ ꯋꯥꯈꯜꯂꯣꯟꯅꯤ ꯁꯣꯝꯅ ꯈꯟꯕꯤꯔꯤꯁꯦ ꯑꯩꯈꯣꯏꯒꯤ ꯃꯅꯤꯄꯨꯔꯒꯤ ꯄ꯭ꯔꯖꯥ ꯈꯨꯗꯤꯡꯃꯛꯇ ꯃꯗꯨꯒꯤ ꯋꯥꯈꯜꯂꯣꯟꯗꯨ ꯆꯦꯜꯂꯝꯕ ꯇꯥꯔꯒꯗꯤ ꯅꯍꯥꯟꯅ ꯂꯤꯚꯔ ꯁꯤꯔꯣꯁꯤꯁ ꯀꯩꯗꯧꯕꯩ ꯇꯥꯔꯣꯏ ꯅꯠꯇ꯭ꯔꯥ
ꯑꯥ ꯃꯥꯅꯦ ꯃꯥꯅꯦ
ꯃꯥꯅꯦ ꯃꯥꯅꯤ ꯌꯥꯝꯅ ꯐꯕ ꯋꯥꯈꯜꯂꯣꯟꯅꯤ
ꯀꯤ ꯍꯥꯏꯔꯒ ꯑꯈꯣꯏꯒꯤ ꯁꯣꯝꯁꯦ
ꯑ ꯀ ꯑꯈꯣꯏꯒꯤ ꯍꯛꯆꯥꯡꯁꯤ ꯀꯩ ꯀꯩ ꯅꯨꯡꯉꯥꯏꯇꯕ ꯈꯣꯠꯇꯕ ꯂꯩꯕꯤꯕ꯭ꯔꯥ ꯅꯠꯇ꯭ꯔꯒ ꯍꯛꯆꯥꯡꯁꯦ ꯑꯗꯨꯝꯕꯗꯤ ꯇꯤꯛ ꯇꯤꯛ ꯂꯥꯎꯅ ꯂꯩꯕꯤꯔꯤꯕ꯭ꯔꯥ
ꯍꯛꯆꯥꯡꯁꯦ ꯑꯥ ꯅꯨꯡꯉꯥꯏꯕꯗꯤ ꯂꯣꯏ ꯅꯨꯡꯉꯥꯏꯔꯦ ꯍꯥꯏꯇꯥꯔꯦꯅꯦ ꯑꯩꯗꯤ ꯍꯥꯏ ꯅꯨꯡꯉꯥꯏꯇꯕ